ꯑꯣ ꯅꯨꯡꯉꯥꯏꯔꯤꯕ꯭ꯔꯣ
ꯎꯝ ꯅꯨꯉꯥꯏꯔꯤ ꯅꯪꯗꯦ
ꯑꯩꯁꯨ ꯅꯨꯡꯉꯥꯏꯔꯤꯌꯦ
ꯀꯩꯗꯧꯔꯤꯔꯣ ꯇꯣꯝꯃꯤꯔꯣ ꯐꯝꯃꯤꯔꯣ ꯆꯠꯂꯤꯔꯣ
ꯇꯨꯝꯗꯦ ꯍꯧꯖꯤꯛꯇꯤ ꯎꯝ ꯐꯝꯃꯒ ꯂꯩꯔꯤ
ꯀꯩ ꯌꯦꯟꯁꯥꯡ ꯆꯥꯔꯔꯥ
ꯎꯝ ꯉꯁꯤꯁꯨꯀꯣ ꯕꯤꯟꯁ ꯆꯥꯏ ꯕꯤꯟꯁ
ꯆꯥꯛ ꯆꯥꯗ꯭ꯔꯤ ꯄꯣꯛ ꯅꯨꯡꯉꯥꯏꯇꯦꯅ ꯇꯨꯝ
ꯀꯩꯒꯤ ꯀꯃꯥꯏꯅ ꯄꯨꯛ ꯅꯨꯡꯉꯥꯏꯇꯕ
ꯉꯔꯥꯡꯗꯣ ꯃꯥꯏꯔꯦꯟꯒ ꯑꯣꯛꯁꯥꯒ ꯊꯥꯎ ꯁꯔꯨꯛ ꯌꯥꯝ ꯆꯥꯂꯨꯕꯒꯤ ꯄꯨꯛ ꯈꯔ ꯅꯨꯡꯉꯥꯏꯗꯕ
ꯍꯣꯏ ꯃꯥꯏꯔꯦꯟꯗꯤꯀꯣ ꯅꯨꯡꯁꯤꯠ ꯀꯥꯒꯟꯕꯅꯤ
ꯎꯝ ꯑꯗꯨꯁꯨ ꯃꯈꯥꯗ ꯇꯨꯝꯕ
ꯎꯝ ꯎꯝ ꯑꯣꯏꯔꯝꯅꯤ ꯋꯦꯗꯔꯁꯨ ꯑꯣꯏꯔꯝꯅꯤ ꯅꯪ ꯏꯟꯗꯥꯏꯖꯦꯁꯟꯁꯨ ꯇꯧꯕ ꯑꯣꯏꯔꯝꯅꯤ
ꯑꯗꯨꯒꯤꯗꯤ ꯆꯥꯛ ꯆꯥꯕ ꯌꯥꯗꯅ ꯇꯣꯝꯃꯤ
ꯀꯩꯅꯣꯝꯃ ꯆꯥꯎꯋꯣ ꯑꯥ ꯊꯛꯑꯣ ꯍꯥꯏꯕ ꯑꯣ ꯑꯥꯔ ꯑꯦꯁ ꯀꯩꯅꯣ ꯄꯦꯀꯦꯠ ꯑꯣ ꯑꯥꯔ ꯑꯦꯁ ꯅꯠꯇꯕ ꯑꯃ ꯆꯤꯅꯤꯒ ꯊꯨꯝꯒ
ꯎꯝ ꯍꯣꯔꯦꯟ ꯍꯣꯔꯦꯟ ꯊꯥꯒꯅꯤ
ꯑꯗꯨ ꯊꯛꯑꯣ ꯑꯗꯨ ꯐꯕꯅꯦ
ꯎꯝ
ꯑꯗꯨꯒ ꯈꯔꯗꯤ ꯆꯥꯎ ꯆꯥꯎ ꯅꯠꯇ꯭ꯔꯗꯤꯀꯣ ꯄꯨꯛꯇꯣ ꯍꯦꯟꯅ ꯀꯩꯅꯣ ꯇꯧꯔꯛꯄꯅꯦꯕ ꯆꯥꯔꯁꯨ ꯆꯝ ꯆꯝꯊꯣꯡ ꯆꯝꯐꯨꯠꯇꯣ ꯆꯥꯛꯀꯥ ꯊꯨꯝꯒꯨꯝꯕ ꯈꯛꯇꯪ ꯃꯤꯛꯁ ꯇꯧꯔꯒ ꯅꯠꯇ꯭ꯔꯒ ꯍꯤꯟꯖꯥꯡ ꯑꯣꯏꯔꯁꯨ ꯊꯥꯎ ꯌꯥꯎꯗꯕꯤꯗ ꯁꯤꯝꯄꯜ ꯕꯣꯏꯜ ꯂꯩꯅ
ꯂꯩꯔꯦ ꯂꯩꯔꯦ
ꯑꯗꯨꯒꯨꯝꯕꯗꯨ ꯈꯔ ꯑꯣꯏꯔꯁꯨ ꯆꯥꯎ ꯑꯗꯨꯒ ꯍꯤꯗꯥꯛ ꯑꯣꯇꯨꯒꯨꯝꯕ ꯆꯥꯔꯒ ꯅꯁꯥꯗꯣ ꯂꯨꯝꯍꯜꯂꯣ ꯑꯗꯨ ꯑꯣꯏꯔꯗꯤ ꯑꯗꯨꯝ ꯐꯥꯗꯤ ꯐꯥꯕꯅꯦ
ꯑꯣꯏ ꯍꯣꯏ ꯇꯧꯒꯦ ꯇꯧꯒꯦ ꯇꯥ ꯆꯠꯑꯣꯏꯗ꯭ꯔꯣ ꯑꯗꯨꯝ ꯂꯩꯒꯗ꯭ꯔꯣ
ꯑꯩꯀꯣ ꯑꯩ ꯗ꯭ꯌꯨꯇꯤ ꯆꯠꯀꯅꯤ ꯑꯃꯨꯛꯀꯥ
ꯀꯩ ꯗꯌ꯭ꯨꯇꯤ ꯅꯣ
ꯑꯁ ꯄꯤꯛꯄ ꯗ꯭ꯌꯨꯇꯤꯅꯦꯗ ꯑꯩꯈꯣꯏꯗꯤ ꯍꯣꯁꯄꯤꯇꯥꯜꯗ
ꯗꯣ ꯐꯩꯗ ꯅꯣꯏꯁꯨ ꯊꯕꯛ ꯂꯩ ꯑꯩꯗꯤ ꯊꯕꯛ ꯂꯩ ꯇꯥꯕ ꯗꯨꯝ ꯌꯨꯝꯗ ꯂꯩ
ꯑꯁ ꯅꯣꯏ ꯅꯣꯏ ꯅꯣꯏ ꯑꯃꯨꯛꯀꯥ ꯅꯣꯏ ꯑꯣꯏꯅꯤꯡꯉꯛꯑꯦ ꯈꯪꯕ꯭ꯔꯥ ꯑꯈꯣꯏꯁꯨ
ꯎꯝ ꯊꯕꯛ ꯇꯧꯕꯁꯦ ꯋꯥꯕ ꯃꯇꯝꯁꯨ ꯂꯩ ꯀꯥ ꯋꯥ ꯇꯄ ꯆꯂꯦ ꯇꯄ ꯍꯔ ꯁ ꯁꯤꯦ ꯑꯗꯨꯝ ꯐꯝꯃꯒ ꯊꯛꯑꯒ ꯄꯩꯁꯥꯗꯤ ꯂꯥꯛꯇꯦꯗꯅ
ꯑꯥ
ꯍꯅ ꯋꯥꯕ ꯍꯥꯏꯁꯤꯦ ꯌꯥꯝꯅ ꯋꯥꯕ ꯅꯠꯇꯕꯕꯨꯣ ꯑꯣꯕꯁꯦ ꯅꯨꯃꯤꯠ ꯑꯅꯤ ꯑꯍꯨꯝ ꯋꯥꯔꯁꯨ ꯗꯦꯔꯦꯁꯇꯤ ꯑꯗꯨꯝ ꯅꯨꯡꯉꯥꯏꯗꯅ
ꯎꯝ ꯅꯨꯡꯉꯥꯏꯗꯦ ꯎꯝ ꯑꯗꯨꯝ ꯅꯨꯡꯉꯥꯏꯗꯤ ꯅꯨꯡꯉꯥꯏ ꯉꯁꯤꯒꯤ ꯋꯦꯗꯔ ꯀꯨꯝꯕꯗꯤꯀꯣ ꯑꯁꯇꯇꯤ ꯆꯠꯅꯤꯡꯗꯕꯅꯦ
ꯎꯝ ꯃꯄꯥꯟ ꯊꯣꯛꯅꯤꯡꯗ꯭ꯔꯦꯅꯦ ꯑꯁ ꯂꯝꯕꯤꯅꯦ ꯀꯩ ꯀꯩꯅꯣ ꯅꯣꯡ ꯇꯥꯔꯕꯅꯤꯅ ꯑꯗꯨꯁꯨ ꯒꯥꯔꯤ ꯆꯠꯊꯣꯛ ꯆꯠꯁꯤꯟꯁꯦ
ꯍꯣꯏ ꯇꯧꯦ ꯀꯣꯏꯁꯨꯣ ꯇꯅꯤ ꯇꯟꯗꯨꯅꯦ
ꯑꯩꯗꯣ ꯊꯕꯛ ꯊꯤꯔꯤꯅꯤ ꯂꯩꯇꯕꯒꯤ ꯊꯛ ꯊꯕꯛ ꯊꯤꯔꯕ ꯑꯩꯁꯨ
ꯑꯣ
ꯑꯦ ꯆꯍꯤꯁꯦ ꯗꯥꯎꯁꯦ ꯑꯩꯉꯣꯟꯗ ꯂꯩꯇꯕꯖꯥꯠꯂꯥ ꯈꯪꯗꯦꯅꯤ ꯌꯗꯨꯣ ꯔꯔꯤꯗꯤ ꯍꯧꯒ ꯍꯧꯖꯤꯦ ꯐꯥꯎꯊ ꯃꯔꯔꯀ ꯐꯖꯅ ꯇꯧꯍꯟꯕ ꯉꯝꯂꯤꯅꯤ
ꯎꯝ
ꯑꯩꯅ ꯇꯧꯅꯤꯡꯕ ꯅꯠꯇꯕꯀꯣ ꯊꯕꯛꯄꯨꯗꯤ ꯐꯪꯉꯦ ꯐꯪꯕ ꯑꯣꯏꯔꯁꯨ ꯊꯕꯛꯀꯤ
ꯎꯝ
ꯍꯥꯏꯕ ꯎ ꯍꯥꯏꯕꯗꯨ ꯃꯥꯟꯅꯗꯕ ꯍꯥꯏꯇꯥꯔꯦ
ꯎꯝ ꯎꯝ
ꯇꯣꯉꯥꯟꯅ ꯐꯣꯔ ꯑꯦꯛꯖꯥꯝꯄꯜ ꯅꯪꯅ ꯑꯩꯒꯤ ꯊꯕꯛꯁꯦ ꯁꯨꯃꯥꯏꯅ ꯂꯩꯌꯦ ꯂꯥꯛꯑꯣ ꯍꯥꯏꯔꯒ ꯅꯪꯅ ꯑꯇꯣꯞꯄ ꯊꯕꯛ ꯄꯤꯁꯤꯟꯕꯀꯣ
ꯑꯣ
ꯑꯗꯨꯗ ꯑꯦꯛꯁꯇ꯭ꯔꯥ ꯍꯥꯏꯇꯥꯔꯦ ꯑꯦꯛꯁꯇ꯭ꯔꯥ ꯂꯩꯕꯅ ꯑꯩꯁꯨ ꯇꯧꯍꯟꯅꯤꯡꯗꯕ ꯑꯗꯨꯒꯤ꯫
ꯑꯥ ꯑꯥ
ꯇ ꯑꯦꯛꯁꯇ꯭ꯔꯥ ꯄꯤꯔꯒ ꯃꯤ ꯑꯩꯉꯣꯟꯗ ꯑꯋꯥꯕ ꯇꯧꯕ ꯑꯗꯨꯗ꯫ ꯈꯪꯕ ꯇꯥꯔꯗꯤ ꯑꯗꯨꯝ ꯇꯧꯕ ꯅꯨꯡꯉꯥꯏꯕ ꯈꯪꯁꯨ ꯈꯪꯕꯤꯗꯦ ꯑꯗꯨ ꯇꯧꯗ꯭ꯔꯗꯤ ꯑꯗꯨ ꯋꯥꯊꯤ ꯋꯥꯥꯡ ꯉꯥꯡ ꯁꯤꯜꯂꯛꯑꯦ꯫ ꯑꯗꯨ ꯅꯨꯡꯉꯥꯏꯇꯦꯗ ꯇꯧꯕꯁꯨ꯫
ꯍꯣꯏ꯫
ꯑꯗꯨ ꯇꯧꯣꯏ ꯑꯩ ꯇꯧꯑꯅꯤꯡꯊꯧꯕ꯫
ꯎꯝ꯫
ꯍꯣꯏ ꯈꯥꯡꯕꯨꯗꯤ ꯈꯥꯡꯉꯤ ꯈꯥꯡꯕ ꯑꯣꯏꯔꯁꯨ꯫ ꯈꯪꯕ ꯉꯝꯗꯕ ꯍꯥꯏꯇꯥꯔꯦ
ꯎꯝ꯫
ꯑꯩ ꯇ ꯇꯧꯗꯕ
ꯑ
ꯗꯤ ꯀꯪ ꯀꯪ ꯂꯩꯔꯦ ꯆꯠꯊꯣꯛ ꯆꯠꯁꯤꯟꯁꯤ ꯀꯩꯔꯤꯁꯨ ꯂꯩꯇꯕꯅ ꯆꯠꯁꯨ ꯆꯠꯅꯤꯡꯗꯦ ꯆꯠꯅꯤꯡꯕ ꯑꯣꯏꯔꯁꯨ ꯀꯩꯀꯩ ꯂꯩꯇꯕꯅꯤꯅ
ꯎꯝ꯫
ꯎꯄꯥꯏ ꯂꯩꯇꯦ ꯄꯣꯠꯆ ꯆꯩ ꯑꯃ ꯂꯧꯅꯤꯡꯉꯁꯨ ꯀꯩꯀꯩ ꯇꯧꯅꯤꯡꯉꯁꯨ꯫ ꯏꯁ ꯑꯇꯣꯞ ꯃꯤ ꯑꯇꯣꯞꯄꯁꯨ ꯋꯥꯏꯕ ꯍꯥꯏꯕꯁꯤ ꯑꯩꯅ ꯁꯤꯡꯕ ꯉꯝꯗ꯭ꯔꯗꯤ ꯅꯨꯡꯉꯥꯏꯇꯦꯗꯅ ꯈꯨꯗꯛꯇ ꯏꯃꯥꯔꯖꯦꯟꯁꯤ ꯂꯩꯔꯒ ꯑꯩꯅ꯫ ꯑꯩꯁꯤ ꯗꯦꯠꯇ ꯁꯤꯡꯉꯅꯤ ꯁꯨꯃꯥꯏꯅ ꯄꯤꯗꯣꯏꯅꯤ ꯍꯥꯏ ꯑꯗꯨ ꯄꯤ ꯉꯝꯗ꯭ꯔꯗꯤ ꯃꯣꯏꯗꯤ ꯁꯏꯗꯤ꯫ ꯇꯧꯔꯒ ꯄꯤꯗ꯭ꯔꯁꯤ ꯀꯔꯤꯒꯤꯅꯣ ꯑꯗꯨ ꯂꯩꯕꯅ ꯃꯤꯉꯣꯟꯗꯁꯨ꯫ ꯍꯥꯏꯅꯤꯡꯗꯕ ꯍꯥꯏꯇꯥꯔꯦ ꯏꯁꯥꯅ ꯂꯩꯖꯕ ꯄꯣꯠꯇꯤ ꯑꯗꯨꯝ ꯏꯁꯥꯅ ꯁꯤꯖꯤꯟꯅꯔ꯫ ꯆꯁꯤꯁꯤ ꯅꯇ꯭ꯔ ꯁꯣ ꯀꯥꯏꯗꯦ ꯇꯅ
ꯍꯣꯏ
ꯑ ꯇꯕꯨꯗ ꯂꯩꯏꯌꯦ꯫
ꯈꯪꯗ꯭ꯔꯦꯗ ꯍꯟꯗꯛꯀꯥꯟꯁꯦ ꯌꯥꯝ ꯂꯨꯕꯅꯦ ꯂꯣꯏꯅꯃꯛ꯫ ꯍꯥꯏꯕꯗꯤ ꯃꯤ ꯑꯃꯒꯤ ꯅꯪꯅ ꯈꯟꯕꯗꯣ ꯃꯤ ꯑꯃꯅꯁꯨ ꯈꯜꯂꯝꯗꯕ ꯌꯥꯏꯀꯣ ꯃꯤꯁꯨ ꯇꯣꯉꯥꯟ ꯇꯣꯉꯥꯟꯕꯅꯤꯅ꯫ ꯗꯨꯒꯤ ꯑꯈꯣꯏꯅꯗꯤ ꯌꯥꯝ ꯐꯔꯦꯅ ꯍꯥꯏꯔꯁꯨ ꯃꯤ ꯑꯃꯒꯤꯗꯤ ꯑꯁ ꯐꯖꯩ ꯑꯗꯨꯝ ꯍꯥꯏꯅꯤꯡꯉꯥꯏꯗꯤ ꯂꯩꯕꯅꯤꯗ ꯃꯤ ꯍꯥꯏꯕꯁꯦ꯫
ꯑꯗꯨꯒ ꯃꯣꯏꯁꯦ ꯃꯣꯏꯅ ꯗꯔꯀꯥꯔ ꯂꯩꯔꯤ ꯀꯥꯟꯗ ꯑꯩꯈꯣꯏꯁꯦ꯫ ꯍꯥꯏꯕꯨꯀꯣ ꯑꯩꯈꯣꯏꯅ ꯅꯨꯡꯁꯤꯅ ꯏꯆꯤꯟ ꯏꯅꯥꯎ ꯃꯔꯨꯞ ꯑꯣꯏꯔꯕꯅ ꯄꯤꯊꯣꯛꯈ꯭ꯔꯦ꯫ ꯑꯗꯣ ꯑꯩꯈꯣꯏ ꯗꯔꯀꯥꯔ ꯂꯩ ꯀꯥꯟꯅꯤ ꯑꯗꯨꯝ ꯈꯪꯉꯦ ꯂꯩꯇꯦ ꯂꯩꯇꯦ ꯍꯥꯏꯅ꯫
ꯍꯣꯏ ꯑꯁ ꯇꯧꯕꯅꯦ ꯇꯧꯕꯅꯦ ꯂꯩꯕꯅꯦ ꯍꯣꯏ꯫
ꯑꯩꯈꯣꯏꯅ ꯃ ꯃꯣꯏꯅ ꯑꯋꯥꯕꯗ ꯈꯪꯕꯤꯔꯒ꯫ ꯃꯇꯦꯡ ꯄꯥꯡꯕꯤꯔꯦ ꯑꯩꯈꯣꯏ ꯋꯥꯕ ꯀꯥꯟꯗꯗꯤ ꯃꯣꯏꯅ ꯃꯇꯦꯡ ꯄꯥꯡꯕꯤꯗꯕ꯫ ꯈꯪꯉꯁꯨ ꯈꯪꯗꯕ ꯁꯥꯕ ꯂꯥꯏꯔꯤꯛꯇꯨ ꯂꯩꯇꯕ ꯁꯥꯕ
ꯎꯝ ꯎꯝ ꯂꯩꯌꯦꯦ ꯂꯩꯌꯦꯦ
ꯑꯁꯤꯒꯤ ꯖꯦꯅꯦꯔꯦꯁꯟꯅꯤ ꯑꯩꯈꯣꯏ ꯂꯩꯔꯤꯁꯦ ꯍꯧꯖꯤꯛ ꯍꯧꯖꯤꯛ ꯀꯥꯏꯜꯂꯤ꯫
ꯎꯝ꯫
ꯅꯦꯛꯦꯛꯁ꯫ ꯅꯦꯛꯁ ꯖꯦꯅꯦꯔꯦꯁꯟꯁꯤ ꯃꯥꯒꯤ ꯄꯣꯛꯃꯤꯟꯅꯕ꯫ ꯍꯥꯏꯇꯥꯔꯦ ꯃꯥꯒꯤ꯫ ꯍꯥꯏꯈ꯭ꯔꯦ ꯑꯗꯨ ꯑꯣꯏꯔ ꯑꯗꯨ ꯃꯇꯥꯡ ꯅꯦꯛꯁ ꯖꯦꯅꯦꯔꯦꯁꯟꯗꯤ ꯁꯤ ꯐꯥꯎꯗꯤ꯫ ꯑꯩꯗꯤ ꯅꯨꯡꯁꯤꯕꯁꯤ ꯄꯥꯛꯇꯤ ꯂꯩꯒꯗꯧ ꯃꯥꯟꯗꯦ ꯃꯆꯥ ꯃꯥꯒꯤ ꯃꯆꯥ ꯃꯆꯥꯗ
ꯏꯝ ꯫
ꯐꯥꯁꯔꯥ ꯃꯤ ꯑꯇꯣꯞꯄꯗ ꯈꯟꯗꯕ ꯍꯥꯏꯇꯥꯔꯦ꯫
ꯍꯣꯏ ꯃꯥꯒꯤ ꯈꯛꯇꯪ ꯈꯟꯕꯗꯀꯣ ꯎ ꯍꯣꯏ ꯑꯩꯈꯣꯏꯁꯨ ꯑꯩꯈꯣꯏꯒꯤ ꯈꯛꯇꯪꯒ ꯈꯟꯗꯤ ꯈꯟꯒꯗꯕꯅꯤ ꯑꯗꯨ ꯑꯣꯏꯔꯁꯨ ꯃꯇꯝ ꯃꯇꯝꯗꯣ ꯂꯩꯌꯦꯕ꯫ ꯃꯤ ꯑꯃꯒꯤꯁꯨ ꯈꯟꯕꯤꯅꯤꯉꯥꯏꯕꯁꯨ ꯃꯇꯝ ꯂꯩꯌꯦ ꯑꯗꯨꯗ ꯑꯗꯨꯝ ꯂꯣꯏꯅꯃꯛ ꯃꯇꯝꯗꯤ ꯂꯩꯕꯅꯤꯅ꯫
ꯎꯝ
ꯇ ꯐꯗꯦ
ꯄꯨꯟꯁꯤꯁꯦ ꯄꯨꯟꯁꯤꯁꯦ ꯑꯞ ꯇ ꯑꯞ ꯇꯥꯎ ꯑꯣꯏꯅ ꯑꯗꯨꯝ ꯌꯦ ꯀꯗꯕꯅꯤ ꯀ
ꯍꯣꯏ ꯑꯁꯦꯡꯕ
ꯅꯨꯡꯉꯥꯏꯅ ꯅꯨꯡꯉꯥꯏꯅ ꯂꯩꯕ ꯃꯇꯝ ꯁꯦꯠꯄꯅ ꯂꯩꯕ ꯃꯇꯝ ꯂꯩ꯫ ꯑꯇꯤ ꯈꯨꯗꯤꯡ ꯅꯨꯡꯉꯥꯏꯅ ꯂꯩ ꯇꯥꯔꯗꯤ ꯄꯨꯟꯁꯤꯁꯦ ꯑꯋꯥꯕ ꯈꯪꯗ꯭ꯔꯗꯤ ꯄꯨꯟꯁꯤꯁꯦ ꯄꯨꯟꯁꯤꯅꯤ ꯍꯥꯏꯕ ꯍꯥꯏꯕ ꯑꯃ ꯀꯩꯁꯦ ꯀꯩ ꯍꯥꯏꯁꯦ ꯈꯟꯗꯦ ꯎꯝ ꯑꯋꯥꯕ ꯈꯪꯗꯕ ꯃꯤꯁꯦ
ꯎꯝ ꯇꯧꯗꯦ ꯃꯣꯏ ꯃꯣꯏꯗ ꯊꯣꯛꯇ꯭ꯔꯤ ꯐꯥꯎ ꯈꯪꯗꯕꯅꯤ꯫
ꯎꯝ ꯀ ꯐꯕ ꯂꯩ꯫
ꯎꯝ
ꯑꯋꯥ ꯑꯅꯥ ꯂꯩꯕ ꯃꯤꯗꯨꯅ ꯍꯥꯏꯁꯦ ꯅꯨꯡꯉꯥꯏꯅ ꯂꯩꯕꯁꯨ ꯑꯟꯗꯔꯁꯇꯦꯟ ꯇꯧꯋꯦ ꯃꯤꯁꯨ ꯑꯟꯗꯔꯁꯇꯦꯟ ꯇꯧꯋꯦ ꯑꯋꯥ ꯑꯅꯥ ꯃꯥꯒꯤ ꯃꯥ ꯍꯥꯥꯗ ꯂꯦ ꯁꯤ ꯇꯧ ꯑꯇꯛꯄꯁꯄꯥꯏꯕ ꯃꯤꯗꯨꯅ ꯃꯥꯒꯤ ꯃꯈꯥꯗ ꯂꯩꯕꯗꯣ ꯑꯦꯅꯔꯖꯤꯒꯤ ꯄ꯭ꯔꯣꯕ꯭ꯂꯦꯝ
ꯍꯣꯏ
ꯑꯩ ꯑꯉꯛꯏꯁꯦ ꯑꯩꯈꯣꯏꯒꯤ ꯄꯨꯟꯁꯤꯗ ꯍꯥꯏꯁ ꯑꯩꯈꯣꯏꯅ ꯂꯩꯕ ꯃꯤꯗꯨꯅ ꯂꯩꯕ ꯃꯤꯗꯨꯅ ꯆꯥꯛ ꯀꯥꯎꯕ꯫ ꯅꯨꯃꯤꯠꯇꯨ ꯃꯇꯝ ꯑꯗꯨꯅꯤ ꯑꯉꯥꯡꯁꯦ ꯄꯩꯁꯥ ꯄꯥꯏꯕ ꯃꯤꯗꯅ ꯑꯗꯨꯅ ꯂꯩꯕ ꯃꯤꯗꯨꯅ ꯆꯥꯛ ꯀꯥꯎꯐꯝ ꯊꯣꯛꯇ꯭ꯔꯣ ꯍꯥꯏꯇꯅꯤ꯫
ꯑ꯫
ꯑꯩꯒꯤ ꯑꯩꯒꯤ ꯋꯥꯈꯜꯗ ꯀꯃꯥꯏꯅ ꯈꯜꯂꯤ ꯍꯥꯏꯕꯗꯤ ꯑꯩꯗꯤ꯫ ꯄꯦꯃꯤꯗꯅ ꯂꯩꯕ ꯃꯤꯅ ꯆꯥꯛ ꯀꯥꯎꯁꯤꯜꯂꯗꯤ ꯃꯃꯥꯏꯗꯤ ꯑꯥꯗꯒꯤ ꯍꯧꯈ꯭ꯔꯦꯕꯀꯣ꯫
ꯎꯝ ꯎꯝ꯫
ꯑꯩꯉꯣꯟꯗ ꯁꯨꯃꯥꯏꯅ ꯇꯧꯋꯦ ꯁꯨꯃꯥꯏꯅ ꯇꯧꯋꯦ ꯍꯥꯏꯗꯤ ꯑꯩꯈꯣꯏꯅ ꯋꯥꯕ ꯀꯥꯟꯗꯗꯤ ꯑꯩꯁꯨꯃꯥꯏ ꯃꯇꯦꯡ ꯄꯥꯡꯕꯤꯌꯨ ꯍꯥꯏꯔꯅꯤ ꯑꯗꯨ ꯁꯨꯛ ꯄꯁꯨ ꯄꯥꯡꯕꯤꯔꯛꯇꯦ ꯑꯩ ꯑꯩ ꯂꯥꯏꯐꯇꯤ ꯁꯨꯃꯥꯏꯅ ꯃꯥ ꯑꯅꯤ ꯑꯍꯨꯝꯔꯗꯤ ꯊꯦꯡꯅꯕ ꯌꯧꯋꯦꯕ ꯀꯣ ꯑꯩ ꯈꯨꯟꯗꯁꯨꯅꯦ ꯑꯇꯣꯞꯄ ꯃꯐꯝꯗꯨꯁꯨꯅꯦ ꯁꯨꯃꯥꯏꯅ ꯊꯦꯡꯅꯕ ꯂꯩ ꯑꯩ ꯁꯨꯃꯥꯏꯅ ꯑꯩ ꯏꯁꯇꯗꯤ ꯏꯁꯇꯗꯤ ꯇꯧꯕ ꯀꯥꯟꯗ꯫ ꯀꯔꯤꯒꯤ ꯃꯔꯝ ꯍꯥꯏꯗꯤ ꯂꯩꯅ ꯂꯩꯅ ꯂꯩꯕ ꯃꯤꯕꯨꯗꯤ ꯁꯨꯃꯥꯏꯅ ꯑꯩꯈꯣꯏꯅ ꯂꯨꯅ ꯔꯦꯁꯄꯦꯛ ꯇꯧꯔꯕꯅꯤꯅ ꯃꯣꯏꯗꯤ ꯋꯥꯡꯅ ꯂꯩꯔꯦꯕꯀꯣ
ꯎꯝ
ꯂꯩꯇꯕꯥ ꯃꯤꯗꯨꯅ ꯂꯩꯕ ꯃꯤꯗꯨꯅ ꯑꯦ ꯉꯁꯤ ꯅꯪ ꯎꯝ ꯀꯃꯥꯏꯅ ꯇꯧꯔꯤꯒꯦ ꯀꯁꯥꯏ꯫ ꯀꯩ ꯀꯩ ꯋꯥꯠꯂꯤꯕ꯭ꯔꯥ ꯁꯨꯃꯥꯏꯅ ꯇꯧꯒꯦꯁꯦ ꯁꯤ ꯆꯥꯅꯕ ꯁꯨꯃꯥꯏꯅ ꯄꯤꯒꯦ ꯂꯧꯔꯣ ꯁꯨꯃꯥꯏꯅ ꯄꯤꯐꯝ ꯊꯣꯛꯑꯗꯤ ꯂꯥꯏꯠ ꯄꯦꯃꯤꯁꯨ ꯍꯔꯥꯎ ꯍꯔꯥꯎꯅ ꯔꯦꯁꯄꯦꯛ ꯇꯧꯔꯅꯤ ꯑꯗꯣ ꯃꯥꯁꯨ ꯑꯩꯉꯣꯟꯗ ꯔꯦꯁꯄꯦꯛ ꯇꯧꯕ ꯃꯤ ꯂꯩꯅꯤꯅ ꯑꯩ ꯑꯗꯨꯝ ꯃꯣꯏꯗꯁꯨ ꯑꯩꯁꯨ ꯔꯦꯁꯄꯦꯛ ꯄꯤꯍꯟꯒꯦ ꯑꯗꯣ ꯈꯟꯕ ꯃꯤꯁꯦ ꯑꯠ ꯎꯝ ꯁꯤꯖꯤꯅꯦ ꯂꯩꯇꯦꯕꯀꯣ ꯁꯨꯛꯂꯩ ꯂꯩꯇꯦ ꯑꯩꯉꯣꯟ ꯑꯩ ꯑꯦꯁꯇ ꯗꯨꯝ ꯏꯁꯇꯗꯤ ꯇꯧꯕ ꯀꯥꯟꯗ
ꯎꯝ ꯂꯩꯇꯦ ꯂꯩꯇꯦ ꯂꯨꯕꯅꯦ ꯑꯗꯨꯒꯤ ꯑꯩꯗꯤ ꯏꯅꯥ ꯈꯨꯨꯟꯕꯔꯥ ꯈꯨꯟꯗꯕ꯭ꯔꯥ ꯑꯗꯨꯝ ꯄꯨꯔꯥ ꯁꯦꯝ ꯇ꯭ꯔꯤꯠꯃꯦꯟ ꯄꯤꯕꯅꯦ ꯑꯩ ꯑꯩꯅꯗꯤꯀꯣ ꯈꯥꯏꯗꯤ ꯂꯩꯅ ꯏꯅꯥꯛ ꯈꯨꯜꯂꯦ ꯍꯥꯏ ꯍꯥꯏꯗꯤ ꯄꯨꯔꯥ ꯔꯦꯁꯄꯦꯛ ꯇꯧꯕ ꯌꯥꯝꯅ ꯂꯥꯜꯂꯁꯨ ꯄꯨꯔꯥ ꯑꯗꯨꯝ ꯇꯧꯕ ꯂꯩꯌꯦꯕ ꯑꯩꯗꯤ ꯑꯗꯨꯝ ꯇꯧꯔꯗꯤ ꯢꯅꯥꯛ ꯈꯨꯟꯕꯒꯨꯝꯕ ꯑꯣꯏꯔꯁꯨ ꯅꯪ ꯂꯥꯜꯂꯦ ꯍꯥꯏꯔꯗꯤ ꯑꯗꯨꯝ ꯍꯣꯏ ꯅꯪ ꯑꯗꯨꯝꯗꯨ ꯇꯧꯒꯅꯨ ꯑꯗꯨꯝ ꯗꯥꯏꯔꯦꯛ ꯗꯥꯏꯔꯦꯛ ꯍꯥꯏꯕꯅꯤ ꯑꯗꯨꯒꯤ ꯑꯩꯉꯣꯟꯗꯗꯤ ꯄꯥꯛ ꯀꯩꯅꯣ ꯈꯔ ꯄꯨꯟꯁꯨ ꯄꯨꯟꯅꯤꯡꯗꯕ ꯑꯃ ꯂꯩ ꯍꯥꯏꯕꯗꯣ ꯑꯗꯨꯝ ꯇꯧꯍꯧꯅꯤ
ꯃꯥꯅꯤ ꯃꯥꯅꯤ
ꯇꯧꯋꯦ ꯃꯤ ꯈꯔ ꯂꯩꯑꯦ ꯑꯁ ꯏꯅꯥꯛ ꯈꯨꯟꯕ ꯑꯣꯏꯔꯗꯤꯀꯣ ꯄꯨꯔꯥ ꯅꯞꯄꯒ ꯇꯧꯔꯒ ꯑꯗꯨꯒ ꯈꯔ ꯂꯥꯏꯕ ꯀꯩꯀꯥ ꯑꯣꯏꯔꯗꯤ ꯑꯩꯁ ꯄꯨꯔꯥ ꯈꯪꯗꯦ ꯀꯩꯅꯣ ꯅꯦꯒ꯭ꯂꯦꯛ ꯑꯃ ꯇꯧꯕꯗꯣ ꯂꯩꯕꯅꯦ ꯂꯩꯌꯦ ꯂꯩꯌꯦ
ꯂꯩꯕꯅꯦ ꯌꯥꯝ ꯂꯩ
ꯎꯝ
ꯍꯟꯗ꯭ꯔꯦꯠ ꯄꯔꯁꯦꯟ ꯇꯨ ꯅꯥꯏꯟꯇꯤꯅꯥꯏꯟ ꯄꯔꯁꯦꯟ ꯗꯔꯦꯁ
ꯎꯝ ꯑꯗꯣ ꯑꯩꯈꯣꯏꯁꯨ ꯍꯥꯏꯕ ꯋꯥꯅꯤ ꯑꯩꯈꯣꯏꯁꯨ ꯏꯃꯨꯡꯗ ꯐꯥꯎ ꯈꯛ ꯂꯩꯌꯦꯕ ꯏꯃꯨꯡꯗ ꯐꯥꯎ ꯍꯥꯏꯔꯨꯅꯨ ꯑꯩꯈꯣꯏꯒꯤ ꯍꯧꯖꯤꯛ ꯆꯔꯆꯀꯨꯝꯕ ꯃꯐꯝ ꯐꯥꯎ ꯂꯩꯌꯦ ꯈꯪꯕ꯭ꯔꯥ
ꯂꯩ ꯂꯩ ꯂꯩ ꯂꯩ
ꯂꯩꯌꯦ ꯑꯗꯨꯗꯗꯤ ꯆꯔꯆꯅꯦꯅꯗꯤ ꯍꯥꯏꯌꯦ ꯏꯁꯣꯔꯒꯤ ꯀꯩꯅꯣ ꯃꯣꯏꯅꯗꯤ ꯃꯣꯏꯒꯤ ꯆꯤꯟꯗꯒꯤꯗꯤ ꯍꯥꯏ ꯑꯗꯨꯒ ꯃꯣꯏꯅ ꯇꯧꯕ ꯊꯕꯛꯇꯤ ꯌꯥꯗꯦꯕ
ꯌꯥꯗꯦ ꯌꯥꯅꯤ ꯑꯗꯨ ꯃꯇꯝꯗꯅꯤ ꯌꯥꯝ ꯈꯠꯅꯅꯤꯡꯉꯤꯁꯦ
ꯑꯗꯨꯅꯦ
ꯍꯣꯏ ꯑꯩꯈꯣꯏ ꯑꯩ ꯈꯛꯇꯅ ꯇꯧꯕꯗꯤ ꯊꯣꯛꯑꯣꯏꯕꯀꯣ ꯍꯥꯏꯗꯤ ꯃꯤ ꯌꯥꯝ ꯄꯨꯜꯂꯒ ꯐꯖꯅ ꯋꯥꯗꯨ ꯆꯨꯝꯊ ꯆꯨꯝꯃꯒ ꯋꯥ ꯉꯥꯡꯉꯗꯤ ꯍꯣꯏ ꯃꯣꯏꯁꯨ ꯍꯟꯊꯕꯁꯨ ꯌꯥꯏ ꯍꯟꯊꯇꯕꯁꯨ ꯌꯥꯏ ꯅꯠꯇ꯭ꯔꯥ
ꯎꯝ
ꯃꯤ ꯑꯃꯅ ꯃꯤ ꯃꯤ ꯑꯝ ꯃꯤ ꯑꯃꯅ ꯃꯤ ꯃꯉꯥꯗ ꯉꯥꯡꯕ ꯁꯥꯏꯁꯦ ꯃꯤ ꯃꯉꯥꯅ ꯑꯃꯈꯛꯇ ꯉꯝꯅꯤꯕ ꯑꯗꯣ ꯃꯤ ꯃꯉꯥꯅ ꯃꯤ ꯑꯃ ꯍꯥꯞꯆꯤꯜꯂꯒ ꯃꯤ ꯇꯔꯨꯛ ꯁꯨꯔꯒ ꯍꯥꯏꯗꯤ ꯃꯤ ꯃꯉꯥꯗ ꯑꯗꯨꯝ ꯁꯤꯌꯦꯡꯕꯨꯀꯣ
ꯎꯝ
ꯑꯗꯨ ꯂꯩꯇꯕꯤꯒꯤ ꯃꯣꯏꯁꯤꯅꯦ ꯑꯩꯈꯣꯏꯁꯤꯅꯦ ꯃꯣꯏ ꯃꯐꯝꯁꯤꯅꯦ ꯑꯩꯈꯣꯏ ꯐꯝꯁꯤꯕꯨ ꯋꯥꯡꯉꯤ